ꯍꯜꯂꯣ
ꯇꯥꯞ ꯑꯥ ꯂꯣꯢꯔꯦꯍꯦ ꯇꯞꯃꯟꯒ꯭ꯔꯦ
ꯍꯥ
ꯑꯩ
ꯀꯩꯅꯣ ꯑꯩ ꯅꯪꯒꯤ ꯅꯪꯒꯤ ꯑ ꯅꯦꯠꯋꯥꯛꯗꯣ ꯍꯧꯔꯦ
ꯀꯔꯤ ꯇꯧꯔꯦ
ꯑꯗꯣ ꯍꯥꯐ ꯇꯥꯔꯒ ꯍꯥꯐ ꯇꯥꯗ꯭ꯔꯒ ꯑꯗꯨꯝ ꯂꯩꯌꯦꯕ ꯆꯠꯂꯦꯕ ꯁꯣ ꯑꯗꯣ ꯀꯔꯤ ꯑꯗꯨꯝ ꯐꯔꯦ ꯑꯗꯨꯝ ꯇꯧꯋꯦ
ꯑꯁꯦꯡ
ꯌꯥꯝ ꯍꯩꯌꯦꯅ
ꯅꯪꯒꯤ ꯅꯦꯋꯔꯥꯛ ꯑꯗꯨꯝ ꯇꯧꯔꯗꯤ ꯅꯪ ꯀꯣꯜ ꯇꯧꯔꯒ ꯅꯪꯒꯤ ꯇ ꯁꯤ ꯑꯗꯨꯝ ꯆꯪꯉꯦ ꯀꯩꯅꯣ ꯅꯪꯒꯤ ꯁꯤꯃ ꯍꯥꯥ ꯍꯥꯥ
ꯅꯪ ꯍꯥꯏꯔꯗꯤ ꯌꯥꯔꯦ
ꯌꯦ ꯀꯩꯗꯧꯔꯤꯅꯣ
ꯇꯨꯝ ꯇꯨꯝꯔꯒ ꯐꯣꯟ ꯌꯦꯡꯉꯒ ꯂꯩꯥꯌꯨꯅꯦ
ꯑ
ꯍꯥꯥ
ꯑꯩꯌ ꯅꯪꯒꯤ ꯐꯣꯟꯅꯔ ꯅꯪꯒꯤ ꯅꯦꯋꯥꯡꯅꯔ ꯒꯌꯟ ꯇꯥꯗꯦꯕ
ꯅꯦ ꯋꯥꯇꯤ ꯌꯥꯝ ꯐꯔꯤꯅꯦ ꯀꯩꯅꯣ
ꯑꯗꯨꯝ ꯃꯔꯥꯡ ꯃꯔꯥꯡꯛꯇꯗꯤ ꯌꯥꯝ ꯊꯦꯡꯂꯒ ꯇꯥꯏ ꯑꯗꯣ
ꯎꯝ
ꯋꯥꯔꯤ ꯁꯥꯟꯅꯕ ꯍꯧꯔꯗꯤ ꯑꯗꯨꯝ ꯇꯥꯈꯒ ꯑꯗꯨꯝ ꯍꯧꯔꯦꯕ ꯍꯥꯥ ꯏꯃꯟꯅꯕꯤ ꯀꯔꯤꯔ
ꯇꯥꯏꯌꯦ
ꯏꯃꯥꯟꯅꯕꯤ ꯀꯔꯤꯔ ꯒꯌꯥꯟ ꯇꯥ ꯑ ꯇꯥꯗꯦ
ꯅꯃꯥꯟꯅꯕꯤꯁꯤꯡꯗꯣ
ꯍꯣꯏ ꯍꯣꯏ ꯏꯃꯥꯟꯅꯕꯤꯁꯤꯡꯗꯣ ꯑ ꯇꯥꯏꯌꯦ ꯑꯗꯣ ꯑꯇꯣꯞꯄꯗꯤ ꯒꯌꯟ ꯇꯥꯗꯦ
ꯀꯩꯗꯧꯔꯤꯒꯦ ꯍꯥꯏꯕ ꯃꯣꯏ
ꯑꯣ ꯅꯪ ꯉꯥꯏꯈꯣ ꯅꯪ ꯋꯥ ꯍꯥꯏꯔꯗꯤ ꯈꯤꯇꯪ ꯈꯤꯇꯪ ꯎꯝ ꯍꯥꯏꯌꯣ ꯅꯠꯇ꯭ꯔꯗꯤ ꯇꯥꯗꯦ ꯏꯃꯥꯟꯅꯕꯤꯁꯤꯡꯗꯤ ꯗꯦꯝ ꯁꯤꯟꯟꯕ ꯂꯩꯕ ꯂꯩꯌꯦ ꯑꯗꯣ ꯇꯨꯝꯂꯒꯥ ꯂꯩꯕꯁꯨ ꯂꯩꯑꯦ
ꯅꯪꯒꯤ ꯕꯦꯁ ꯐ꯭ꯔꯦꯟꯕꯨ ꯃꯤꯁ ꯌꯥꯝ ꯇꯧꯕ ꯃꯥꯜꯂꯦꯀꯣ ꯅꯪꯁꯦ
ꯑꯩ ꯁꯨꯛꯇꯧ ꯇꯧꯗꯦ ꯃꯥꯕꯨ ꯑꯩ ꯑꯩ ꯃꯥꯕꯨ ꯀꯥꯎꯈ꯭ꯔꯦ
ꯅꯠꯇꯦ ꯅꯣꯏ ꯑꯅꯤꯁꯦ ꯑꯗꯨꯝ ꯋꯥꯗꯤ ꯑꯗꯨꯝ ꯍꯥꯏꯌꯦꯕ ꯃꯣꯏ ꯅꯣꯏꯒꯤ ꯅꯁꯛꯗꯣ
ꯎꯝ
ꯁꯛꯅ ꯑꯥ ꯀꯩꯅꯣ ꯅꯣꯏꯒꯤ ꯁꯛꯗꯣ ꯌꯦꯡꯕ ꯀꯥꯟꯗ ꯎꯋꯦꯕ
ꯑꯩꯒꯤ ꯁꯛ ꯎꯗ꯭ꯔ
ꯅꯪꯒꯤ ꯐꯣꯇꯣꯗꯣ ꯑꯩ ꯅꯪꯒꯤ ꯅꯪꯒꯤ ꯐꯣꯇꯣꯗꯣ ꯅꯪꯒꯤ ꯅꯃꯥꯟꯅꯕꯤꯅ ꯑꯗꯨꯝ ꯊꯥꯔꯛꯑꯦ ꯅꯪ ꯃꯤꯁ ꯇꯧꯋꯦ ꯃꯤꯁ ꯇꯧꯋꯦ ꯍꯥꯏꯌꯣ ꯀꯩꯅꯣ ꯑꯁꯤꯗ ꯂꯩꯥꯕ ꯅꯪꯒꯤ ꯅꯪꯒꯤ ꯅꯪꯒꯤ ꯕꯦꯁ ꯐ꯭ꯔꯦꯟ ꯑꯃꯗꯤ ꯁꯤ ꯁꯤꯅꯤꯉꯩ
ꯁꯤꯒꯗꯧꯔꯦꯕ ꯍꯣꯏ ꯁꯤꯒꯗꯧꯔꯦ
ꯑꯣ ꯑꯩꯗꯤ ꯈꯪꯗꯦ ꯑꯩꯕꯨ ꯃꯥꯕꯨ ꯃꯤꯁ ꯁꯨꯛꯇꯧ ꯇꯧꯗꯦ
ꯅꯑꯥ ꯋꯥ ꯍꯥꯏꯅꯤꯡ ꯋꯥ ꯍꯥꯏꯅꯤꯡꯉꯒ
ꯃꯥꯒꯤ ꯃꯆꯤꯟꯗꯣ
ꯃꯥꯒꯤ ꯃꯆꯤꯟꯗꯣ ꯑꯗꯨꯝ ꯀꯩꯅꯣ ꯗꯥꯛꯒꯨꯝꯕ
ꯌꯥꯔꯦ ꯅꯪꯒꯤ ꯋꯥꯗꯣ ꯑꯩ ꯒ꯭ꯌꯥꯟ ꯇꯥꯗꯦ ꯍꯝ ꯒ꯭ꯌꯥꯟ ꯇꯥꯗꯕ ꯋꯥ ꯉꯥꯡꯒ
ꯌꯥꯔꯦ
ꯅꯣꯛꯅꯤꯡꯉꯦ
ꯅꯣꯛꯀꯅꯨ ꯌꯥꯝ ꯈꯠꯂꯦ
ꯑꯜꯂꯦ ꯑꯩ ꯋꯥ ꯋꯥ ꯋꯥ ꯍꯩꯗꯕꯁꯨ ꯌꯥꯝ ꯎꯝ ꯂꯥꯎꯅꯤꯡꯕꯅꯦ
ꯑꯁꯤ ꯌꯥꯝ ꯍꯩꯔꯤꯁꯤ
ꯍꯩꯌꯦ ꯑꯥ ꯅꯨꯄꯥ ꯅꯨꯄꯥꯕꯨ ꯀꯣꯜ ꯇꯧꯔꯗꯤ ꯑꯗꯨꯝ ꯍꯩꯌꯦ ꯑꯗꯨꯁꯨ ꯃꯣꯏ ꯃꯣꯏꯕꯨ ꯀꯣ ꯀꯣꯜ ꯇꯧꯔꯒ ꯈꯪꯗꯦ ꯋꯥꯗꯣ ꯑꯗꯨꯝ ꯆꯠꯂꯦ ꯆꯠꯈ꯭ꯔꯦ
ꯑꯩ ꯒ꯭ꯌꯥꯟ ꯇꯥꯔꯦ
ꯅꯪꯁꯨ ꯑꯦꯛꯁꯄꯤꯔꯤꯌꯦꯟꯁ ꯇꯧꯋꯦꯅ ꯑꯗꯨꯗꯤ
ꯀꯣꯜ ꯇꯧꯔꯛꯑꯣꯁꯨ ꯍꯥꯏꯗꯦꯕ ꯅꯪꯁꯦ ꯑꯩꯉꯣꯟꯗ ꯇꯧꯔꯛꯑꯣ ꯑꯈꯣꯏꯅꯤ ꯉꯥꯡꯅꯁꯦꯁꯨ ꯍꯥꯏꯔꯛꯇꯦꯕ ꯅꯪꯁꯦ ꯅꯨꯄꯥꯔꯣꯝ ꯀꯧꯔ ꯂꯩꯔꯤꯅ
ꯅꯨꯄꯥ ꯅꯨꯄꯥꯁꯤꯡꯅ ꯑꯩꯈꯣꯏ ꯅꯤ ꯇꯧꯁꯦ ꯇꯧꯁꯦ ꯍꯥꯏꯕꯒꯤ ꯑꯌꯥꯕ ꯃꯇꯝ ꯂꯩ ꯇꯕꯒꯤꯅꯦ
ꯌꯥꯝ ꯈꯠꯂꯝ ꯁꯤ ꯅꯨꯄꯤꯁꯦ
ꯅ ꯅꯣꯏ ꯅꯣꯏꯒꯤ ꯆꯥꯛ ꯆꯥꯛꯀꯧꯕꯗꯣ ꯀꯔꯤ ꯇꯧꯕ꯭ꯔꯣ
ꯑꯦ ꯑꯩ ꯆꯥꯛꯀꯧꯕ ꯆꯠꯇꯤꯌꯦ ꯑꯩꯅ ꯑꯩꯅ ꯁꯥꯎꯕ
ꯀꯔꯤꯒꯤ ꯁꯥꯎꯕ꯭ꯔꯥ ꯀ ꯀꯔꯤꯒꯤ ꯁꯥꯎꯕ꯭ꯔꯥ ꯋꯥꯗꯣ ꯑ ꯍꯖꯤꯛ
ꯀꯩꯅꯣ ꯅꯪ ꯁꯤꯅ ꯀꯩꯅꯣ
ꯗꯣ ꯂꯤꯔꯣ
ꯍꯥꯥ ꯆꯥꯛꯀꯧꯕ ꯆꯥꯛꯀꯧꯕ ꯅꯠꯇꯕ ꯅꯪ ꯔꯦꯟ ꯂꯩꯔꯗꯤ ꯅꯪꯒꯤ ꯅꯪꯒꯤ ꯔꯦꯟꯗ ꯅꯪꯅ ꯀꯧꯒꯦ ꯍꯥꯏꯕ ꯄ꯭ꯂꯥꯟꯗꯣ ꯅꯣꯏ ꯑꯅꯤ ꯑꯇꯣꯞꯄ ꯄ꯭ꯂꯥꯟ ꯂꯩꯕ ꯃꯥꯜꯂꯦ
ꯌꯥꯔꯣꯏ
ꯍꯥꯥ ꯇꯥ ꯗꯦ
ꯑꯩꯗꯤ ꯀꯧꯅꯤꯡꯉꯦꯕꯀꯣ ꯑꯩꯗꯤ ꯀꯧꯅꯤꯡꯉꯦ ꯀꯧꯕ ꯌꯥꯔꫭꯏꯕ
ꯀꯔꯤꯒꯤ
ꯏꯃꯥꯟ
ꯍꯦ ꯅꯃꯥꯟꯅꯕꯤꯁꯤꯡꯗꯣ ꯅꯪ ꯅꯪ ꯀꯤꯔꯒ ꯂꯩꯒꯅꯨ ꯅꯨꯡꯁꯤꯕ ꯍꯥꯏꯕꯗꯤ ꯑꯗꯨꯝ ꯀꯔꯤꯁꯨ ꯀꯤꯗ꯭ꯔꯒ ꯑꯗꯨꯝ
ꯑꯥꯁ ꯅꯪꯁꯨ ꯒꯨꯔꯨ ꯑꯣꯟꯈ꯭ꯔꯦ
ꯇꯥꯔꯒꯦꯠ ꯑꯃꯗ ꯌꯦꯡꯔꯒꯀꯣ ꯎꯝ ꯅꯃꯥꯟꯅꯕꯤꯁꯤꯡꯗꯤ ꯑꯗꯨꯝ ꯁꯥꯏꯠ ꯁꯥꯏꯠꯇ ꯂꯩꯕꯅꯦ ꯅꯨꯡꯁꯤꯕ ꯅꯨꯡꯁꯤꯕ ꯍꯥꯏꯕꯗꯤ ꯑꯗꯨꯝ ꯇꯥꯔꯒꯦꯠꯗ ꯌꯦꯡꯉꯒ ꯑꯗꯨꯝ ꯆꯠꯂꯣ
ꯑꯩꯌꯥ ꯀꯔꯤ ꯀꯥꯏ
ꯅꯪ ꯋꯥꯠ ꯋꯥ ꯐꯠꯇꯕ ꯉꯥꯡꯕꯒꯤꯔ ꯅꯪ ꯅꯪꯒꯤ ꯅꯈꯣꯟꯗꯣ ꯑꯗꯨꯝ
ꯆꯠꯂꯒ ꯂꯩꯈ꯭ꯔꯦ
ꯇꯥꯕ꯭ꯔꯣ ꯎꯝ
ꯑꯥ ꯈꯤꯇꯪ ꯈꯤꯇꯪ ꯍꯥꯏꯌꯣ
ꯇꯥꯗ꯭ꯔꯣ
ꯐꯣꯟ ꯐꯣꯟꯒꯤ ꯃꯅꯥꯛꯇ ꯅꯪ ꯌꯦꯟ ꯁꯤꯟꯗꯣ ꯂꯥꯛ‌
ꯅꯣꯛꯀꯅꫭ
ꯅꯣꯛꯅꯤꯡꯉꯦ
ꯌꯥꯝ ꯈꯠꯂꯦ ꯅꯪꯁꯦ ꯑꯩ ꯅꯪ
ꯈꯥꯠꯂꯦ ꯈꯠꯂꯦ ꯍꯥꯏꯕꯗꯤ ꯀꯔꯤꯔ
ꯅꯨꯄꯥꯥꯁꯤꯡꯅ ꯀꯣꯜ ꯇꯧꯔ ꯅꯪ ꯄꯥꯏꯕꯤꯗ꯭ꯔꯦ
ꯅꯨꯄꯥꯁꯤꯡꯅ ꯀꯣꯜ ꯇꯧꯕ
ꯀꯣꯜ ꯇꯧꯕꯗ
ꯑꯥꯎ‌ ꯅꯨꯄꯥꯁꯤꯡꯅ ꯀꯣꯜ ꯇꯧꯔꯗꯤ ꯑꯩꯗꯤ ꯁꯤꯔ꯭ꯌꯁꯅꯦ
ꯑꯩ ꯌꯥꯝ ꯈꯠꯂꯝꯒꯅꯤ
ꯀꯩꯅꯣ ꯈꯠꯄ ꯈꯠꯄ ꯍꯥꯏꯕꯗꯤ ꯑꯩ ꯌꯥꯟ ꯇꯥꯗꯦꯕ ꯍꯥꯥ ꯇꯥꯗꯦ ꯇꯥꯗꯦ
ꯇꯥꯔꯕꯣ
ꯇꯥꯔꯕꯣ ꯍꯥꯏꯕꯗꯤ ꯇꯥꯏꯌꯦ ꯑꯗꯣ ꯑꯇꯣꯞꯄꯗꯤ ꯇꯥꯗꯦ
ꯂꯥꯡꯅꯤ
ꯂꯥꯛꯃꯦꯟ ꯂꯥꯛꯃꯦꯟꯅ ꯂꯥꯛꯄꯥ
ꯅꯨꯡ ꯀꯄ ꯅꯨ ꯅꯨꯄꯥꯕꯨꯀꯣ
ꯍꯣꯏ
ꯐ꯭ꯂꯥꯠ ꯇꯧꯅꯤꯡꯕ
ꯑꯣ ꯑꯣ ꯐ꯭ꯂꯥꯠ ꯇꯥꯅꯨ ꯑꯦ ꯐ꯭ꯂꯥꯠ ꯇꯧꯗꯦꯍꯦ ꯑꯩꯗꯤ ꯁꯦꯔꯤꯌꯁꯅꯤ ꯍꯥꯏ ꯍꯥꯏ ꯁꯤꯗꯤ
ꯑꯩ ꯂꯣ
ꯑꯩ ꯑꯩ ꯐ꯭ꯂꯥꯠ ꯇꯧꯅꯤꯡꯉꯗꯤ ꯑꯗꯨꯝ ꯅꯧꯔꯒ ꯀꯔꯤ ꯀꯔꯤꯔꯥ ꯑꯗꯨꯝ ꯇꯧꯒꯅꯤ ꯅ ꯑꯩ ꯅꯨꯄꯥ ꯅꯨꯄꯥꯕꯨ ꯀꯣꯜ ꯇꯧꯔꯗꯤ ꯁꯤꯦꯔꯤꯌꯁꯅꯤ ꯍꯥꯏꯌꯦꯅ
ꯅꯨꯄ ꯀꯌꯥꯕꯨꯗꯤ ꯇꯧꯔꯦ ꯑꯗꯨꯗꯤ
ꯅꯨꯄꯥ ꯌꯥꯝꯃꯦ ꯍꯥꯏꯔꯤꯁꯤꯗꯤ ꯑꯩ ꯑꯩ ꯍꯣꯏ
ꯀꯌꯥꯅꯣ
ꯑꯩ ꯍꯥꯏꯕ ꯉꯝꯗꯦꯕ ꯀꯥꯎꯟ ꯇꯧꯕ ꯉꯝꯗꯦ
ꯂꯣꯏꯔꯦ ꯎꯝ ꯅꯪ ꯑꯁ ꯅꯪꯁꯦ
ꯅꯣꯏ ꯅꯣꯏ ꯅꯣꯏ ꯅꯣꯏ ꯃꯥꯟꯗꯦꯕ ꯑꯩꯗꯤ ꯅꯪ ꯅꯣꯏꯗꯤ ꯑꯗꯨꯝ ꯑꯃ ꯑꯃꯕꯨ ꯑꯦꯛꯁ ꯑꯦꯛꯁ ꯇꯣ ꯑꯦꯛꯁ ꯑꯣꯏꯔꯁꯨ ꯑꯗꯨꯝ
ꯃꯥꯕꯨ ꯑꯗꯨꯝ ꯀꯩꯅꯣ ꯆꯠꯄ ꯉꯝꯗ꯭ꯔꯒ ꯑꯗꯨꯝ ꯇꯧꯕꯗꯣ ꯑꯩꯗꯤ ꯑꯗꯨꯝ ꯌꯥꯗꯦꯕ ꯑꯗꯨꯝ ꯇꯧꯕ ꯕꯗꯣ
ꯀꯔꯤꯅꯣ ꯅꯪꯅ ꯍꯥꯏꯔꯤꯁꯦ
ꯅꯪ ꯒꯌꯥꯟ ꯇꯥꯗꯕ ꯇꯧꯕ꯭ꯔꯥ ꯒꯌꯥꯟ ꯇ ꯇꯗꯕꯥ ꯁꯥꯕ꯭ꯔꯥ ꯅꯦꯠꯋꯥꯥꯛ ꯅꯦꯠꯋꯥꯛ ꯐꯪꯗꯕꯤ ꯅꯦꯠꯋꯥꯛ ꯐꯪꯗꯕ ꯃꯤꯁꯤꯡ ꯂꯩꯌꯦꯅ ꯅꯪꯉꯣꯟ ꯅꯪꯒꯤ ꯀꯣꯟꯇꯔꯗ
ꯑ ꯑꯗꯣ
ꯑꯗꯨꯒ ꯆꯥꯛꯀꯧꯕꯁꯨ ꯂꯩꯌꯦ
ꯇꯥꯕ꯭ꯔꯣ ꯍꯜꯂꯣ ꯍꯜꯂꯣ
ꯍꯜꯂꯣ ꯇꯥꯕ꯭ꯔꯣ
ꯍꯂꯣ ꯁꯤꯒꯤ ꯅꯦꯠꯋꯥꯛꯁꯤ ꯅꯦꯠꯋꯥꯛ ꯌꯥꯗꯦ ꯑꯗꯨꯝ ꯑꯗꯨꯝ ꯑꯗꯨꯁꯨ ꯑꯗꯨꯝ ꯊꯝꯃꯣ ꯑꯩꯒꯤ
ꯑꯩꯒꯤ ꯐꯣꯜ ꯇꯥꯔꯦ